ꯍꯂꯣ
ꯅꯣꯡ ꯇꯥꯕ꯭ꯔꯣ
ꯇꯌꯦ
ꯀꯌꯥꯝ ꯀꯟ ꯇꯒꯦ
ꯑꯗꯨꯝ ꯂꯤꯔꯤ ꯂꯤ ꯂꯦꯞꯇꯕꯒꯤ ꯐꯤꯕꯝꯗ ꯑꯗꯨꯝ ꯇꯥꯏ
ꯎꯝ
ꯂꯦꯞꯄꯥ ꯂꯩꯇꯕꯒꯤ ꯖꯝ ꯖꯝ ꯖꯝ ꯇꯥꯊꯣꯛꯇꯦꯕ ꯅꯣꯡꯇ ꯑꯃ ꯇꯞꯂꯤ ꯇꯞꯂꯤ ꯌꯥꯝ ꯏꯪꯅ ꯇꯞꯅ ꯇꯥꯕꯗꯣ ꯑꯗꯨ ꯑꯣꯏ
ꯐꯤꯁꯨꯔꯕꯣ
ꯁꯨꯔꯝꯃꯤꯅꯤ ꯊꯥꯗꯤ ꯊꯥꯗꯣꯛꯇ꯭ꯔꯤ ꯑꯗꯨꯗꯤ ꯑꯩꯅ ꯅꯪ ꯃꯦꯁꯦꯁ ꯂꯥꯛꯄꯗꯣ ꯈꯪꯍꯧꯗ꯭ꯔꯕ
ꯎꯝ ꯎꯝ ꯊꯕꯛ ꯇꯧꯔꯃꯗꯧ ꯃꯥꯟꯕ
ꯎꯝ ꯀꯣꯛꯀꯁꯦ ꯑꯝꯇ ꯅꯥꯟꯅ ꯇꯨꯝꯊꯣꯛꯑꯒ ꯏꯔꯨꯖꯒꯦ ꯇꯧꯕꯅꯦ ꯁꯤ ꯐꯤꯁꯦ ꯁꯨꯕ ꯂꯣꯏꯔꯒ
ꯎꯝ ꯋꯦꯗꯔꯁꯦ ꯏꯪ ꯂꯍꯧꯕꯅꯤꯅ ꯀꯣꯏꯕ ꯆꯠꯄꯒꯗꯤ ꯅꯨꯡꯉꯥꯏꯗꯣꯏꯖꯥꯅꯤ
ꯍꯣꯏ ꯅꯪ ꯅꯣꯡꯁꯨ ꯑꯃꯨꯛ ꯇꯥꯗ꯭ꯔꯗꯤ ꯐꯕ ꯒꯥꯔꯤ ꯑꯆꯧꯕ ꯆꯠꯄꯗꯤ ꯑꯃꯨꯛ ꯐꯕꯅꯤ
ꯁꯤ ꯅꯣꯡꯒꯤꯗꯤ ꯀꯩꯁꯨ ꯇꯧꯔꯣꯏꯗ ꯉꯍꯥꯛ ꯅꯤꯡꯁꯤꯡ ꯅꯤꯡꯁꯤꯡꯉꯒ ꯆꯨꯏꯕ
ꯒꯥꯔꯤ ꯃꯆꯗ ꯆꯠꯄꯗꯤ ꯅꯨꯡꯉꯥꯏꯔꯣꯏꯗꯅ
ꯍꯋꯥꯏ ꯄꯣꯠꯀ ꯌꯣꯝꯁꯤꯜꯂꯒ ꯐꯖꯕ ꯃꯐꯝꯗꯒ ꯆꯔꯗꯤ ꯗꯥꯖꯅꯥ ꯐꯝꯃꯒꯥ
ꯆꯠꯇꯋꯥꯒ
ꯎꯝ ꯄꯣꯠꯁꯤ ꯂꯣꯏ ꯄꯨꯔꯒ
ꯅꯃꯊꯥ ꯅꯝꯊꯥ ꯆꯥꯕꯥ
ꯎꯝ ꯃꯈꯜ ꯃꯊꯦꯜ ꯃꯌꯥꯝꯁꯦ
ꯎꯝ
ꯉꯍꯥꯟꯒꯤ ꯅꯍꯥꯟꯒꯤ ꯗ꯭ꯔꯦꯁꯇꯨꯕꯨ ꯂꯩꯗꯣꯏꯔꯥ
ꯂꯩꯗꯔ꯭ꯤ ꯂꯩꯔ ꯂꯣꯏꯔꯦ ꯀꯩꯅꯣ
ꯑꯥ ꯑꯗꯨ ꯗ ꯀꯩꯅꯣ ꯑꯗꯨꯋꯥꯏꯗ ꯌꯦꯡꯉꯁꯤ ꯇ꯭ꯋꯦꯟꯇꯤ ꯃꯇꯨꯡꯗ ꯆꯠꯂꯁꯤ ꯑꯗꯨꯏꯗ ꯀ ꯑꯐꯪꯕ ꯑꯃ ꯌꯦꯡꯉꯁꯤ ꯌꯥꯎꯔꯝꯒꯗ꯭ꯔꯥ ꯌꯥꯔꯝꯃꯣꯏꯗ꯭ꯔꯗꯤ ꯈꯪꯗꯦ ꯑꯇꯩ ꯑꯁꯨ ꯃꯌꯥꯝ ꯌꯣꯜꯂꯝꯕꯅꯤ ꯀꯩꯅꯣ ꯌꯣꯟꯕꯩꯗꯤ ꯑꯗꯨꯕꯨ ꯅꯠꯇ꯭ꯔꯁꯨ
ꯌꯣꯂꯝꯅꯤ ꯌꯣꯂꯝꯅꯤ
ꯑꯩꯅ ꯑꯩꯅ ꯑꯃ ꯍꯪꯉꯦꯕꯀꯣ ꯑꯗꯨ ꯑꯩꯩꯅꯣꯟꯗ ꯉꯁꯥꯏ ꯉꯍꯥꯟ ꯑꯇꯣꯞꯄ ꯑꯃ ꯊꯥꯔꯛꯑꯝꯕꯗꯣ ꯅꯪꯅ ꯐꯖꯌꯦꯩꯅ ꯇꯧꯕꯗꯣ
ꯎꯝ
ꯑꯗꯨ ꯍꯪꯕꯗꯣ ꯄꯩꯁꯥꯗꯣ ꯂꯤꯁꯤꯡ ꯑꯃꯒ ꯆꯥꯇ꯭ꯔꯨꯛ ꯍꯥꯏꯔꯛꯑꯦꯕ
ꯂꯤꯁꯤꯡ ꯑꯃ ꯆꯥꯇꯔꯨꯛꯇꯣ ꯍꯥꯏꯐꯦꯠ ꯑꯗꯨꯝ ꯇꯥꯊꯣꯛ ꯇꯥꯁꯤꯟ ꯇꯧꯕꯗ ꯑꯗꯨꯝ ꯌꯥꯏ ꯃꯣꯏ ꯈꯔ ꯅꯞꯄꯤꯅꯦꯕ ꯃꯣꯏꯒꯤ
ꯑꯗꯣ
ꯪ ꯕꯖꯥꯔꯗꯩ ꯂꯩꯕꯅ ꯑꯃꯨꯛ ꯇꯥꯏꯗꯅ ꯅꯪ ꯉꯥꯡꯅꯕꯗꯤ ꯌꯥꯏꯗꯅ ꯑꯣꯟꯂꯥꯏꯟꯗꯩ ꯂꯩꯕ ꯑꯣꯟꯂꯥꯏꯟ ꯁꯇꯣꯔꯗꯗꯤ ꯆꯅꯤꯗꯅ
ꯎꯝ ꯉꯥꯡꯅꯕꯗꯣ ꯇꯜꯂꯤꯗꯅ
ꯎꯝ ꯃ ꯑꯩ ꯁ ꯁꯥꯡꯔꯣ
ꯑꯗꯨ ꯅꯪꯅꯕ ꯈꯤꯇꯪ ꯋꯦꯠꯁꯦ ꯈꯤꯇꯪ ꯍꯟꯊꯍꯜꯂꯕ
ꯎꯝ
ꯌꯥꯝ ꯅꫭꯏꯔꯗꯤ ꯑꯃꯨꯛ ꯐꯖꯔꯣꯏꯗꯅ ꯌꯥꯝ ꯅꫭꯏꯕꯗꯣ ꯐꯖꯔ ꯗꯁꯨ ꯂꯩ ꯑꯗꯨꯏꯁꯨ ꯏꯁꯥꯅ ꯀꯟꯐꯤꯗꯦꯟ ꯑꫭꯏꯗꯦꯗꯅ ꯅꯣꯏꯕꯗꯨꯗꯤ
ꯑꯩꯖꯤꯅ ꯅꫭꯏꯕꯗ ꯑꯃꯇ ꯍꯟꯗꯍꯟꯒꯦ ꯇꯧꯕꯅꯤ
ꯑꯗꯨ ꯅꯪꯅꯕ ꯑꯦꯛꯁꯔꯁꯥꯏꯁ ꯑꯦꯛꯁꯔꯁꯥꯏꯖ ꯀꯩꯀꯥꯗꯗꯤ ꯆꯠꯄ ꯈꯣꯠꯄ ꯀꯩꯀꯥ ꯈꯔ ꯆꯠꯇ꯭ꯔꯗꯤ
ꯋꯥꯠꯂꯤ ꯀꯩꯗꯧꯔꯗꯤ ꯅꯪꯅꯦ ꯍꯥꯏꯗꯤ ꯀꯪꯕ ꯅꯪꯅꯦ ꯍꯥꯏꯕ
ꯎꯝ
ꯅꯪꯒꯗ꯭ꯔ ꯅꯪꯉꯣꯏꯗ꯭ꯔ ꯈꯪꯗꯦꯅꯦ꯫ ꯎꯝ ꯑ ꯀꯩꯅꯣ ꯀꯨꯟꯅꯤ ꯅꯨꯃꯤꯠ ꯀꯨꯟꯅꯤ ꯋꯥꯠꯂꯤꯕ
ꯎꯝ
ꯀꯨꯟꯅꯤꯃꯨꯛꯇꯣ
ꯑꯗꫭ ꯈꯪꯗꯦ ꯑꯩꯒꯤ ꯑꯩꯅ ꯍꯥꯏꯕ ꯄꯣꯠꯇꯣ ꯑꯩꯈꯣꯏ ꯀꯣꯏ ꯆꯠꯁꯦ ꯍꯥꯏꯔꯦ ꯍꯥꯏꯕꯗꯣ ꯑꯗꯨ ꯃꯥꯗꯨꯕꯨꯗꯤ ꯍꯦꯛ ꯊꯣꯛꯂꯛꯄꯒꯗꯤ ꯍꯥꯏꯔꯣꯏꯌꯦ ꯈꯔ ꯂꯩꯔꯒꯕꯨꯗꯤ ꯍꯥꯏ ꯅꯕꯅꯤ ꯍꯥꯟ ꯆꯠꯊꯣꯛꯎꯔꯒ
ꯎꯝ ꯑꯗꯨ ꯑꯗꯨꯁꯨ ꯆꯠꯂ ꯂꫭꯔꯦ
ꯀꯥꯏꯗꯅꯣꯃ
ꯏꯁꯥ ꯅꯨꯉꯥꯏꯇꯕꯃ ꯈꯜꯂꯒ ꯃꯤ ꯌꯥꯝ ꯆꯤꯜꯂꯁꯨ ꯇꯜꯂꯤꯗꯅ ꯆꯥꯕꯗꯣ ꯃꯤ ꯃꯌꯥꯝ ꯀꫭꯌꯦꯡ ꯀꫭꯌꯦꯡ ꯌꯦꯡꯉ ꯇꯟꯗ꯭ꯔꯣ
ꯁꯟꯗꯦ ꯅꯠꯇꯕ ꯑꯇꯣꯞꯄꯝ ꯆꯠꯂꯗꯤ ꯀꯩꯁꯨ ꯇꯧꯔꫭꯏꯕ ꯁꯟꯗꯦꯒꯨꯝꯕꯗꯅꯦꯕ ꯌꯥꯝ ꯆꯤꯜꯂꯤꯁꯦ
ꯑꯈꯣꯏꯗꯤ
ꯑꯗꯨ ꯑꯇꯣꯞꯄꯝ ꯑꯇꯣꯞꯄꯗ ꯑꯊꯣꯞꯄꯗ ꯑꯇꯣꯞꯄꯗ ꯆꯠꯂꯗꯤ ꯀꯩꯁꯨꯇꯧꯔꫭꯏ
ꯆꯠꯅꯤꯉꯦ ꯌꯥꯝ ꯆꯅꯤꯉꯤ ꯆꯠꯄ ꯇꯅꯤ ꯄ ꯆꯠꯅꯤꯡꯕꯒꯤꯗꯤ ꯄꯩꯁꯥ ꯆꯠꯄ ꯍꯥꯏꯁꯤꯁꯨ ꯄꯩꯁꯥꯅꯤꯗꯅ
ꯃꯥꯅꯦ ꯑꯗꯨ ꯑꯗꯨꯗꯨꯁꯨ ꯈꯔ ꯇꯨꯡꯁꯟꯕ ꯌꯥꯔꯦ
ꯎꯝ
ꯗꯛ ꯍꯦꯛ ꯍꯥꯏꯖꯤꯜꯂꯛꯑꯒ ꯂꯩꯇ꯭ꯔꯗꯤ ꯆꯠꯂꯁꯨ ꯑꯈꯣꯏꯗꯤ ꯃꯤꯉꯣꯟꯗꯒꯤ ꯆꯥꯊꯣꯛ ꯈꯣꯠꯇꯣꯛꯄꯗꫭ ꯍꯩꯖꯗꯕꯅꯤꯅ
ꯑꯧ ꯍꯣꯏ ꯑꯗꯨꯅꯦ ꯃꯤꯉꯣꯟꯗꯒꯤ ꯈꯔ ꯉꯥꯊꯨ ꯊꯦꯡꯊꯨꯕ ꯍꯩꯔꯗꯤ ꯑꯣꯏꯗꯤ ꯐꯕ
ꯎꯝ ꯑꯗꯨ ꯍꯩꯇꯕꯅꯤꯅ ꯑꯈꯣꯏ ꯏꯁꯥꯒꯤꯗꯣ ꯈꯔ ꯄꯨꯗ꯭ꯔꯗꯤ
ꯃꯤꯅ ꯍꯥꯏꯔꯤꯅꯦ ꯑ ꯆꯥꯊꯣꯛꯄꯗꯣ ꯂꯧꯊꯣꯛꯀꯗꯕꯅꯦ
ꯎꯝ
ꯑꯗꯨꯒꯤ ꯀꯣꯛꯇꯨꯗꯤ ꯑꯈꯣꯏꯗꯗꯤ ꯌꯥꯎꯗꯦꯗꫭ
ꯎꯝ
ꯄꯤꯁꯜꯂꯒꯦ ꯉꯥꯛꯇꯅꯦ ꯑꯈꯣꯏꯗꯤ
ꯃꯁꯥꯒꯤ ꯍꯩꯅꯖꯗꯕ ꯍꯥꯏꯇꯥꯔꯦ
ꯑꯗꯨ ꯌꯥꯝ ꯍꯩꯅꯕ ꯃꯤ ꯍꯥꯏꯔꯛꯑꫭ
ꯍꯣꯏ ꯌꯥꯝ ꯍꯩ ꯃꯤꯗꯤ ꯌꯥꯝ ꯍꯩꯅꯅꯦ ꯃꯤꯗꯤ ꯌꯥꯝ ꯍꯩꯅꯩꯌꯦꯕ ꯑꯗꯨꯒꯨꯝꯕꯗꯣ
ꯍꯩꯅꯩꯌꯦꯕ ꯌꯥꯝ ꯅꯨꯡꯉꯥꯏꯖꯩꯌꯦꯕ ꯃꯣꯏꯗꯤ
ꯀꯩꯅꯣ ꯍꫭꯟꯗꯦ
ꯑꯗꯨꯅ ꯍꯌꯦꯡ ꯈꯟꯅꯔ ꯆꯩꯅꯔꯒ ꯆꯨꯝꯅ ꯑꯝꯇ ꯉꯥꯡꯕꯤꯔꯝꯗꯕꯗꯣ
ꯑꯗꯨꯝ ꯄꯨꯊꯣꯔꯛꯀꯗꯣꯏꯅꯦꯕ ꯋꯥꯗꯣ
ꯎꯝ
ꯌꯣꯡꯣꯡꯂꯤ ꯎ ꯈꯔꯕꯒꯔ ꯅꯨꯡ ꯂꯩꯈ꯭ꯔꯕꯣ ꯀꯩꯅꯣꯝ ꯇꯧꯔꯦ ꯂꯦꯞꯄꯤꯗ
ꯂꯦꯞꯄꯦ ꯂꯦꯞꯄꯦ
ꯆꯨꯗꯨꯏꯗꯤ ꯑꯗꯨꯝ ꯀꯟꯅ ꯆꯨꯔꫭꯁꯤꯅꯦ ꯁꯣꯝ ꯅꯥꯀꯟꯗꯗꯤ ꯏꯁꯤꯡ ꯏꯆꯥꯎ ꯊꯣꯛꯏꯗꯅ
ꯑꯣ ꯑꯗꯨꯅ ꯑꯩꯈꯣꯏꯔꯣꯝꯗ ꯈꯔꯗꯤ ꯏꯐꯦꯛ ꯇꯧꯔꯛꯀꯅꯤ ꯑꯗꯨ ꯄꯣꯠꯇꯣ
ꯑꯗ ꯆꯩꯅꯥꯗꯒ ꯃꯣꯏꯒꯤ ꯂꯤꯟꯒꯤ ꯐꯥꯔꯝ ꯇꯧꯕꯗꯣ ꯆꯦꯟꯗꯨ ꯀꯅꯥ
ꯈꯩꯗꯣ
ꯑ ꯊꯣꯛꯈ꯭ꯔꯦꯅ ꯍꯥꯏꯕꯗ ꯑꯗꯨꯗꯤ ꯃꯣꯏꯗꯣ ꯀꯩꯁꯝꯅ ꯀꯩꯅꯣ ꯇ ꯐꯥꯝ ꯑꯣꯏꯅ ꯂꯩꯕꯅꯤꯅ ꯌꯥꯝ ꯀꯥ ꯍꯦꯟꯅ ꯀꯩꯅꯤ ꯃꯍꯨ ꯀꯩꯅꯣ ꯇꯧꯕꯗꯨꯗꯤ ꯑꯣꯏꯔꯝꯗꯧ ꯃꯥꯟꯗꯦ
ꯌꯥꯎꯋꯦ ꯍꯥꯏꯌꯦꯦ ꯃꯍꯨ ꯆꯦꯟꯕ
ꯍꯣꯏ ꯃꯍꯨ ꯆꯦꯟꯕ ꯌꯥꯎꯗꯣꯏꯅ ꯍꯥꯏꯗꯤ ꯎꯝ ꯂꯩꯗꯅ ꯃꯤ ꯌ ꯎꯕꯗꯒ ꯀꯥꯝꯕ ꯀꯣꯠꯄꯒ ꯂꯩꯗꯅ ꯌꯥꯝ ꯇꯤꯕꯗꯧ ꯇꯧꯋꯦꯕ ꯃꯣꯏꯀꯤꯅꯣ ꯎꯎꯗ
ꯐꯗꯣ ꯎꯕ꯭ꯔꯥ
ꯋꯥ ꯑꯗꯨꯗꯤ ꯀꯩꯅꯣ ꯅꯠꯇꯦꯗ ꯑꯗꯨꯗꯤ ꯀꯩꯅꯣ ꯃꯥꯟꯗ꯭ꯔꯣ ꯋꯥꯔꯤ ꯑꯣꯁꯇ꯭ꯔꯤꯁ ꯃꯥꯟꯗ꯭ꯔꯣ ꯃꯤ ꯌꯥꯝ ꯆꯥꯎꯋꯤꯗꯨꯗꯤ ꯃꯅꯒꯟꯗꯣ
ꯀꯥꯏ ꯑꯩꯅ ꯍꯥꯏꯁꯤ ꯑꯣꯏꯔꯝꯃꯣꯏ ꯅ ꯍꯥꯏꯗꯨꯣꯒ ꯑꯣꯏꯅꯔꯛ
ꯑꯍꯨꯝꯃꯨꯛ ꯆꯠꯄꯅꯦ ꯍꯥꯏꯕ ꯑꯆꯧ ꯑꯆꯧꯕꯗ ꯃꯉꯛ ꯊꯤꯡꯒꯠꯂꯒ ꯍꯣꯏ ꯑꯗꯨꯣ ꯑꯗꯨ ꯀꯩꯅꯣ ꯃꯥꯜꯂꯦꯕ ꯑꯗꯨꯗꯤ ꯑꯗꯨ ꯂꯤꯟ ꯅꯠꯇꯦ ꯍꯥꯏꯕ ꯅꯪ ꯌꯦꯡꯉꯣ ꯃꯥꯒꯤ ꯃꯈꯧꯔꯤ ꯇꯥꯔꯛꯄꯒꯤ ꯑꯃꯨꯕ ꯑꯆꯧꯕ ꯑꯃ ꯊꯣꯛꯄꯅꯤꯣ ꯑꯗꯣ ꯍꯃꯥꯏꯅ
ꯎꯝ ꯃꯥꯥꯏꯒꯤ ꯀꯧꯕꯣꯕ꯭ꯔꯥꯒꯤ ꯈꯟꯕꯗ ꯑꯣꯏꯔꯕꯝꯅꯤꯗ
ꯅꯠꯇꯦ ꯈꯟꯕ ꯍꯥꯏꯗꯤ ꯃꯇ ꯊꯤꯡꯒꯠꯂꯛꯇꯣꯏꯅꯤꯗꯅ
ꯑꯥ
ꯃ ꯊꯤꯡꯒꯠꯂꯛꯑꯒ ꯃꯥꯒꯤ ꯃꯃꯩ ꯈꯔꯗꯤ ꯏꯁꯤꯡꯗ ꯂꯩꯗꯣꯏꯅꯤꯗꯅ ꯏꯁꯤꯡꯤꯡꯗ ꯂꯩꯒꯦꯗꯕꯩ ꯄꯥꯔꯠꯇꯣ ꯆꯥꯎꯕꯅꯦ ꯆꯥꯎꯅ ꯎꯕꯅꯦ ꯃꯣꯏ ꯀꯃꯦꯟꯇꯁꯨ ꯑꯣ ꯑꯣꯁꯇ꯭ꯔꯤꯁꯅꯦꯅ ꯍꯥꯏꯅꯩꯌꯦꯕ ꯑꯗꯣ ꯑꯗꯣ ꯑꯇꯣꯞꯄ ꯑꯗꯨꯏ ꯃꯇꯦꯛ ꯑꯗꯨ ꯍꯧꯔꯛꯄꯗ ꯑꯗꯨ ꯎꯠꯂ ꯇꯥꯔꯒꯁꯨ ꯇꯦꯝꯅꯕꯨꯗꯤ ꯂꯤꯟ ꯀꯩꯀꯥꯗꯕꯨꯗꯤ ꯎꯠꯂꯤꯀꯣ
ꯎꯝ
ꯑꯗꯨꯏꯁꯨ ꯎꯝ ꯑꯗꯨꯁꯨ ꯁꯥ ꯀꯩꯀꯥ ꯑꯇꯣꯞꯄꯁꯨ ꯌꯥꯎꯔꯝꯒꯅꯤ ꯍꯥꯏꯕ ꯃꯣꯏ ꯑꯣꯏꯔꯝꯃꯣꯏꯕ
ꯌꯥꯎꯔꯅꯦ ꯌꯥꯎꯔ ꯈꯨꯠ ꯆꯥꯎꯅꯤ ꯌꯨꯝꯉꯗ ꯂꯣꯏ ꯊꯨꯝꯖꯤꯟꯈ꯭ꯔꯦ ꯍꯥꯏꯕ
ꯃꯣꯏꯗꯨ ꯆꯥꯎꯕꯗꯣ ꯑꯩꯈꯣꯏꯔꯣꯝꯗ ꯂꯥꯛꯇꯧꯅꯦ ꯍꯥꯏꯕ ꯑꯗꯨꯗꯣ ꯑꯗꯨ ꯂꯥꯛꯄꯗꯣ ꯈꯪꯗꯦ ꯑꯩꯈꯣꯏꯁꯨ ꯏꯁꯤꯡꯗꯣ ꯐꯪꯗꯕꯅꯤꯅ ꯐꯥꯎ ꯀꯩꯀꯥ ꯁꯣꯝꯅ ꯊꯥꯅ ꯌꯥꯗ꯭ꯔꯦꯗꯅ
ꯎꯝ ꯑꯗꯨꯗ ꯏꯁꯤꯡ ꯏꯆꯥꯎꯥꯡ ꯉꯍꯥꯡꯈꯩ ꯉ ꯆꯥꯔꯗꯤ ꯇꯜꯂꯦ ꯑꯗꯣ ꯀꯣꯏ ꯁ꯭ꯋꯥꯏꯗꯕꯨꯗꯤ ꯌꯥꯎꯗꯦꯗꯅ ꯑꯗꯨꯁꯨ ꯅꯨꯡꯉꯥꯏꯇꯦꯗꯅꯀꯣ
ꯏꯁꯤꯡ ꯆꯥꯎꯕꯗ ꯑꯩꯈꯣꯏ ꯁ꯭ꯋꯥꯏꯁꯦ ꯏ ꯍꯦꯛ ꯈꯪꯉꯛꯄꯗꯒꯤ ꯏꯁꯤꯡ ꯏꯁꯤꯡ ꯆꯥꯎꯕꯗ ꯍꯟꯗꯛꯀꯤ ꯍꯟꯗꯛꯀꯤ ꯑꯃ ꯆꯥꯎꯈꯤꯕꯗꯨꯅ ꯏꯆꯥꯎ ꯆꯥꯎ ꯃꯥꯜꯂꯦ ꯍꯥꯏꯗꯤ ꯒꯦꯠ ꯑꯩꯈꯣꯏ ꯊꯣꯡꯒꯥꯟꯒꯤ ꯊꯣꯡꯒꯥꯟꯗꯩ ꯊꯨꯝꯗꯕꯅꯦꯕ ꯑꯗꯨꯗꯗꯤ ꯊꯣꯡꯒꯥꯟꯒꯤ ꯃꯇꯣ ꯒꯤ ꯑꯩꯈꯣꯏꯒꯤ ꯊꯣꯡꯒꯥꯟꯒꯤ ꯀꯩꯅꯣ ꯄꯥꯟꯕꯗꯨꯐꯥꯎ ꯑꯩꯈꯣꯏ ꯏꯁꯤꯡꯗ ꯊꯦꯡꯉꯛꯑꯦꯕ ꯉꯥꯏꯍꯉꯩꯗꯤ ꯑꯗꯨꯝ ꯂꯝꯕꯤꯗ ꯂꯩ ꯂꯝꯕꯤ ꯐꯧꯇꯗꯤ ꯂꯩꯕꯅꯦꯕ
ꯑꯥ
ꯑꯗꯨ ꯌꯧꯔꯛꯄ ꯍꯥꯏꯁꯦ ꯑꯗꯨꯗꯤ ꯈꯤꯇꯪ ꯆꯥꯎꯈ꯭ꯔꯕ
ꯆꯥꯎ ꯑꯅꯤꯉꯛꯅꯤ ꯑꯗꯣ ꯍꯟꯗꯛꯇꯤ ꯃꯃꯥꯡꯗ ꯊꯨꯝꯃꯤꯗꯣ ꯑꯗꯨꯝ ꯖꯨꯟ ꯖꯨꯂꯥꯏ ꯁ꯭ꯋꯥꯏꯗ ꯑꯣꯏꯔꯝꯒꯅꯤ
ꯁ꯭ꯋꯥꯏ ꯋꯥꯏꯗꯅꯦꯗ ꯇꯧꯔꯛꯀꯗꯣꯏꯅꯦꯕ ꯍꯧꯖꯤꯛ ꯈꯛ ꯈ ꯍꯧꯔꯛꯏꯅꯦꯕ
ꯍꯧꯛ ꯏꯅꯦ ꯑꯗꯨꯝ ꯁꯤꯗꯒꯤ ꯂꯦꯞꯇꯅ ꯇꯥꯔꯅꯤ ꯇꯧꯔꯛꯇꯣꯏꯅꯦ
ꯑꯗꯣ ꯑꯗꯨꯝ ꯃꯃꯥꯡꯗ ꯊꯨꯝꯀꯥꯟꯗ ꯀꯩꯅꯣꯅꯦꯃꯤ ꯑꯥ ꯐꯧꯗꯣ ꯀꯩꯅꯣ ꯇꯧꯕ ꯇꯥꯏꯃꯤꯡꯗꯁꯨ ꯑꯃꯨꯛ ꯊꯨꯝ ꯆꯨ ꯑꯃ ꯌꯥꯎꯒꯗꯥꯏꯅꯦ ꯑ ꯐꯧ ꯈꯤꯇꯪ ꯃꯤꯅ ꯁꯥꯠꯄ ꯊꯥꯕ ꯍꯧ ꯑ ꯄꯨꯝꯗꯅ ꯇꯧꯈꯤꯕꯇꯣ
ꯎꯝ ꯑꯗꯨꯣ ꯃꯣꯏ ꯏꯁꯤꯡ ꯇꯨꯔꯦꯟ ꯃꯄꯥꯟꯗꯒꯤ ꯏꯁꯤꯡ ꯀꯥꯏꯔꯛꯑꯒ ꯆꯥꯔ ꯂꯥꯛꯏꯗꯣ ꯃꯣꯏ ꯇꯨꯔꯦꯜꯗꯣ ꯁꯨꯃꯥꯏꯅ ꯗꯎꯅꯥꯅ ꯅꯝꯊꯕꯗꯣ ꯑꯩꯅ ꯉꯍꯥꯟ ꯂꯨꯍꯣꯡꯕꯒ ꯆꯠꯂꯨꯏꯗꯣ ꯁꯣꯔꯣꯛ ꯑꯗꯨꯨꯗꯒꯤ ꯏꯝꯐꯥꯜ ꯇꯨꯔꯦꯟ ꯆꯦ ꯑꯅꯤ ꯁꯣꯔꯣꯛꯇꯨꯗꯒꯤ ꯁꯨꯃꯥꯏꯅ ꯍꯦꯛꯇ ꯆꯤꯡꯒꯨꯝꯕꯗ ꯀꯨꯝꯃꯦꯕ ꯑꯗꯨ꯭ꯔꯗꯤ ꯏꯁꯤꯡꯗꯣ ꯄꯥꯊꯣꯔꯛꯄꯗꯗꯤ ꯍꯦꯛꯇ ꯐꯣꯔꯁꯇꯣ ꯑꯀꯟꯕ ꯂꯥꯛꯑꯒ ꯌꯨꯝꯗꯣ ꯂꯣꯏ ꯊꯨꯝ ꯇꯕꯅꯦꯕ
ꯎꯝ ꯎꯝ ꯍꯁꯨ ꯀ ꯆꯥꯎꯕꯗꯣ ꯇꯨꯔꯦꯟꯗꯣ ꯊꯨꯝꯃꯛꯏꯁꯤ ꯌꯦꯧꯅꯦ ꯀꯗꯥꯏꯗꯒꯤ ꯄꯨꯁꯜꯂꯛꯏꯅꯣ ꯈꯪꯗꯦ ꯍꯥꯏꯕ
ꯆꯥ ꯆꯦ
ꯀ ꯍꯧꯖꯥꯠꯅꯣ ꯈꯪꯗꯦꯕ ꯑꯗꯨꯝ ꯉꯥꯏꯍꯥꯛ ꯈꯛꯇꯅꯦꯕ ꯊꯨꯝꯃꯝꯕ ꯑꯗꯨꯝ ꯍꯟꯊꯈꯤꯗ꯭ꯔꯣ
ꯑꯥ
ꯑꯗ ꯑꯗꯨꯒꯤ ꯏꯁꯤꯡꯒꯤ ꯈ꯭ꯋꯥꯍꯩ ꯇꯥꯔꯛꯄ ꯃꯆꯤꯟꯗꯨꯗꯤ ꯀꯃꯥꯏꯅ ꯂꯩꯖꯥꯠꯅꯣ
ꯎ ꯑꯦ ꯃꯣꯏꯗꯗꯤ ꯀꯥꯏꯝ ꯇꯧꯔꯝꯃꯣꯍꯦ
ꯑꯗꯨꯐꯕ ꯑꯗꯨꯏꯁꯨ ꯂꯣꯛꯇꯥꯛꯇ ꯇꯥꯏ ꯀꯦ ꯌꯥꯝ ꯍꯥꯏꯅꯤꯅꯦ
ꯂꯣꯛꯇꯥꯛ ꯇꯧꯗꯤ ꯇꯥꯔꯦ
ꯂꯣꯛꯇꯥꯛꯇ ꯃꯤꯅ ꯆꯠꯄꯅ ꯐꯖ ꯐꯖꯅ ꯆꯠꯂꯦ ꯑꯩꯈꯣꯏꯅ ꯆꯠꯂꯨꯕꯅ ꯈꯪꯗꯦ
ꯍꯪꯗꯦ ꯐꯖꯅꯔꯦ ꯃꯣꯏ ꯂ ꯃꯣꯏꯗꯣ ꯐꯣꯟ ꯑꯐꯕꯗꯨꯗꯒꯤ ꯀꯥꯞꯄꯛꯄꯗꯒꯤ ꯁꯨꯝ ꯐꯖꯕ ꯑꯣꯏꯔꯝꯕꯖꯥꯠꯅꯤ
ꯐꯖꯕ ꯑꯣꯏꯕꯁꯨ ꯌꯥꯏ ꯃꯣꯏ ꯁꯨꯝ ꯍꯩꯈꯤꯕ ꯍꯥꯏꯇꯥꯔꯦ ꯐꯣꯇꯣ
ꯍꯣꯏ ꯈꯔ ꯁꯦꯝꯗꯣꯛ ꯁꯦꯝꯗꯦ ꯐꯕꯖꯗꯦꯕ ꯑꯅ ꯅꯥꯄꯤ ꯁꯤꯡꯕꯤ ꯃꯌꯥꯝꯗꯨꯣ ꯐꯖꯅ ꯄꯥꯟꯊꯔꯒꯁꯨ ꯍꯥꯏꯔꯦ ꯏꯀꯥꯏꯗ꯭ꯔꯣ ꯑꯗꯨꯕꯣ
ꯑꯗꯨꯅꯦ
ꯃꯤ ꯂꯥꯛꯏꯗꯨꯒ ꯃꯤꯗꯤ ꯑꯥ ꯃꯄꯥꯥꯟꯔꯣꯝꯗꯩ ꯂꯣꯛꯇꯥꯛꯅꯤꯡꯕ ꯂꯥꯛꯏꯅꯤ ꯂꯥꯛꯏꯅꯦꯅ ꯂꯥꯛꯑꯦ
ꯑꯗꯨꯅꯦ ꯍꯥꯏꯁꯤ ꯈꯨꯃꯣꯠꯇꯣ
ꯅꯥꯟꯅ ꯁꯦꯡꯗꯣꯛꯑꯒ ꯍꯦꯛꯇ ꯀꯩꯅꯣ ꯇꯧꯔ ꯊꯝ ꯌꯥꯏꯑꯕ ꯏꯁꯤꯡ ꯊꯦꯡꯖꯔꯒ ꯅꯠꯇ ꯀꯥꯏꯊꯔꯤꯅꯦ ꯑ ꯀꯔꯣꯔ ꯀꯔꯣꯔꯒꯤ ꯇꯝꯃꯦ ꯀꯥꯏꯊꯔꯅꯤ
ꯑꯗꯨ ꯇꯧꯕ ꯃꯤꯗꯨꯅ ꯐꯖꯅ ꯇꯧꯕꯤꯔꯗꯤ ꯑꯗꯨꯝ ꯐꯖ ꯇꯧꯖꯥꯅꯤꯅ ꯀꯩꯁꯨ ꯊꯤꯕ ꯅꯠꯇꯦꯕ ꯃꯥꯒꯤ ꯔꯥꯎꯟ ꯔꯥꯎꯟꯒꯣꯗ ꯃꯊꯛꯇ ꯌꯦꯡꯊꯔꯛꯄꯅꯦꯕ ꯐꯖꯗ꯭ꯔꯥ
ꯐꯖꯅ ꯑꯗꯨꯝ ꯆꯥꯡ ꯅꯥꯏꯅ ꯊꯥ ꯃꯅꯨꯡꯗ ꯑꯃꯨꯛ ꯀꯛꯄ ꯍꯥꯏꯕ ꯑꯣꯏꯔꯣ ꯃꯤ ꯊꯝꯃꯒ ꯅꯠꯇ꯭ꯔꯥ ꯃꯤꯒꯤ ꯑꯥ ꯕꯨꯖ ꯈꯂꯤꯐꯥꯅ ꯑꯃ ꯂꯩꯗꯕ ꯋꯥꯡꯕ ꯈꯪꯕ꯭ꯔꯥ ꯈꯪꯕꯅ
ꯈꯥꯉ ꯈꯉ
ꯑꯗꯨꯒꯤ ꯁꯦꯡꯗꯣꯛꯅꯕꯗꯣ ꯆꯍꯤ ꯃꯅꯨꯡꯗ ꯀꯌꯥꯔꯛꯅꯣ ꯁꯦꯡꯗꯣꯛꯑꯦꯅ ꯇꯧꯕꯗꯣ ꯃꯈꯥ ꯌꯧꯔꯛꯄꯗ ꯑꯃꯨꯛ ꯃꯀꯣꯛꯇꯒꯤ ꯑꯃꯨꯛ ꯁꯦꯡꯗꯣꯛꯄ ꯌꯥꯏꯌꯦꯅ ꯇꯧꯔꯤꯗꯣ ꯑꯗꯨ ꯃꯤ ꯊꯕꯛꯀꯤ ꯅꯠꯇ꯭ꯔꯥꯅꯦ ꯑꯗꯨ ꯁꯨꯃꯥꯏꯅ ꯔꯣꯇꯦꯁꯟ ꯇꯧꯔꯒꯅ ꯁꯦꯡꯗꯣꯛꯑ ꯑꯗꯨꯗꯤꯤ ꯅꯥꯟꯅꯦ ꯍꯥꯏꯕ ꯁꯨꯅꯤꯡꯗꯕꯩꯅꯦ
ꯅꯣꯡꯁꯨ ꯍꯥꯡꯈ꯭ꯔꯦ ꯑꯗꯨꯗꯤ ꯐꯤꯗꯣ ꯁꯨꯗꯣꯛꯎꯔꯣ
ꯍꯣꯏ ꯆꯤꯆꯦ ꯊꯝꯃ ꯊꯝꯃ